ꯍꯣꯏ ꯇꯥꯏꯌꯦ
ꯀꯩꯗꯧꯔꯤꯅꯣ
ꯑꯩ ꯌꯨꯝꯗ ꯑꯗꯨꯝ ꯂꯩꯌꯦ
ꯅꯨꯡꯉꯥꯏꯔꯤꯕꫭ
ꯅꯨꯡꯉꯥꯏꯔꯤ ꯅꯨꯡꯉꯥꯏꯔꯤ ꯅꯪꯗꯤ
ꯑꯩ ꯅꯨꯉꯥꯏꯔꯤ ꯅꯨꯉꯥꯏꯔꯤꯌꯦ ꯑꯩꯁꯨ
ꯑꯥ ꯀꯔꯤ ꯇꯧꯔ ꯂꯩꯕꯅꯣ ꯍꯧꯖꯤꯛ
ꯀꯩꯁꯨ ꯇꯧꯗꯦꯗ ꯍꯧꯖꯤꯛꯇꯤ ꯑꯗꯨꯝ ꯐꯝꯃꯒ ꯂꯩ ꯅꯪꯗꯤ
ꯑꯩꯗꯤ ꯐꯃꯨꯡꯗ ꯍꯤꯞꯂꯒ ꯂꯩꯌꯦ
ꯎꯝ ꯑꯗ ꯅꫭꯡ ꯇꯥꯕ꯭ꯔꯣ
ꯅꯣꯡ ꯇꯥꯗꯦ ꯅꯣꯡ ꯈꯔ ꯃꯪꯉꯤ
ꯑꯣ ꯑꯗꯨꯗꯤ ꯏꯪ ꯉꯝꯒꯅꯤꯅ
ꯏꯪꯗꯤ ꯏꯪꯗꯦ ꯍꯦ ꯑꯗꯨꯝ ꯁꯥꯏ ꯃꯅꯨꯡꯗꯁꯨ
ꯑꯗꯨꯝ ꯁꯥꯕ꯭ꯔꯣ
ꯎꯝ ꯁꯥꯏ
ꯃꯄꯥꯟ ꯃꯄꯥꯟ ꯂꯣꯝꯗ ꯂꯩꯕ ꯃꯥꯜꯂꯦ ꯀꯣ ꯗꯨꯗꯤ
ꯎꯝ ꯃꯄꯥꯟ ꯂꯣꯝꯗ ꯅꯠꯇꯦ ꯁꯤꯗ ꯂꯩꯌꯦ ꯏꯃꯥ ꯂꯩꯕꯥꯛꯁꯤꯗ ꯂꯩꯌꯦ
ꯑꯗꯨꯗꯤ ꯌꯥꯝ ꯐꯩꯅꯦ
ꯍꯟꯗꯛꯁꯤꯕꯣ ꯍꯟꯗꯛ ꯍꯟꯗꯛꯁꯤꯕꯣ ꯕꯣꯜ ꯀ ꯌꯦꯡꯗ꯭ꯔꫭ
ꯕꯣꯜꯁꯦ ꯌꯦꯡꯗꯤ ꯌꯦꯡꯅꯤꯡꯉꯦ ꯑꯗꯨꯕꯨ ꯎꯝ ꯃꯇꯝꯗꯨ ꯌꯥꯗꯦꯅꯦ
ꯃꯇꯝꯗꯨ ꯍꯣꯏ ꯆꯥꯟꯅꯗꯦꯕ
ꯁꯅꯥꯗꯦꯕ ꯑꯩꯒꯤ ꯇꯤꯝ ꯁꯥꯟꯅꯔꯗꯤ ꯃꯇꯝ ꯊꯦꯡꯉꯁꯨ ꯌꯦꯡꯕ
ꯅꯪꯒꯤ ꯅꯪꯒꯤ ꯇꯤꯝꯁꯦ ꯃꯦꯁꯤ ꯃꯥꯜꯂꯤꯀꯣ
ꯑꯗꯨꯅꯤꯅꯦ ꯎꯄꯥꯏ ꯂꯩꯇꯦ
ꯑꯩꯁꯨ ꯃꯦꯁꯤꯅꯤ
ꯑꯦ ꯎꯄꯥꯏ ꯂꯩꯇꯦ ꯑ ꯑ ꯎꯝ ꯃꯦꯁꯤ ꯌꯥꯝꯕ ꯃꯥꯜꯂꯦ ꯑꯈꯣꯏ ꯒ꯭ꯔꯨꯞꯇ
ꯍꯣꯏ ꯑꯗꯨꯁꯨ ꯃꯥꯟꯂꯦ
ꯔꯣꯅꯦꯜꯗꯣ ꯑꯃ ꯑꯅꯤ ꯆꯣꯡꯊꯣꯔꯛꯄ ꯃꯇꯝꯁꯨ ꯌꯥꯎꯌꯤ ꯑꯗꯨꯕꯨ ꯃꯤꯁꯤꯅ ꯌꯥꯝꯕ ꯃꯥꯜꯂꯦ ꯈꯔ
ꯑꯗꯦꯟ
ꯋꯥꯔꯤ ꯌꯥꯝ ꯅꯨꯡꯉꯥꯏꯗ꯭ꯔꯣ
ꯅꯨꯡꯉꯥꯏ ꯅꯨꯡꯉꯥꯏ ꯃꯦꯁꯤꯗꯤ ꯃꯦꯁꯤꯅꯤ ꯀꯩꯅꯣ ꯅꯠꯇ꯭ꯔꯣ
ꯎꯝ ꯃꯥꯅ ꯊꯣꯛꯄ ꯑꯗꯨꯝ ꯇꯧꯔꯛꯀꯅꯤꯋꯣ
ꯎꯝ ꯀꯅꯥꯅꯕꯨ ꯑꯃꯨꯛ ꯍꯦꯟꯕ ꯂꯩꯒꯦꯕ ꯂꯩꯇ꯭ꯔꯦ
ꯎꯝ ꯐꯖꯩꯌꯦ ꯑꯁꯤꯡꯕ ꯑꯥꯔꯖꯦꯟꯇꯤꯅꯥꯒꯤ ꯄ꯭ꯂꯦꯗꯨ ꯌꯥꯝ ꯐꯖꯩ ꯌꯦꯡꯕꯗ ꯑꯗꯨꯝ ꯌꯥꯝ ꯄꯦꯜꯂꯦꯕ
ꯍꯣꯏ
ꯀꯆ ꯈꯨꯠꯁꯅꯗꯣ
ꯎꯝ ꯃꯣꯏꯒꯤ ꯁꯥꯟꯅꯕ ꯃꯑꯣꯡꯗꯣꯀꯣ ꯑꯗꯨꯝ
ꯎꯝ
ꯑꯩꯈꯣꯏ ꯁꯨ ꯄꯥꯝꯕ ꯑꯣꯏꯕꯅꯤꯅ ꯑꯗꯨꯝ ꯌꯦꯡꯕ ꯆꯠ ꯌꯥꯝ ꯅꯨꯉꯥꯏꯗ
ꯎꯝ ꯍꯥꯏꯗꯤ ꯑꯇꯣꯞꯄ ꯇꯤꯝꯁꯤꯡ ꯁꯅꯥꯕ ꯀꯥꯟꯗ ꯑꯗꯨꯝ ꯀꯔꯤ ꯍꯥꯏꯁꯤꯔ ꯑꯗꯨꯝ ꯅꯣꯔꯃꯦꯜꯗ ꯎꯌꯦꯕ
ꯍꯣꯏ
ꯑꯗꯨꯕꯨ ꯑꯥꯔꯖꯦꯟꯇꯤꯅꯥꯒꯤ ꯃꯣꯏꯒꯤ ꯁꯥꯟꯅꯕ ꯃꯑꯣꯡꯗꯣ
ꯎꯝ
ꯏꯁꯇ꯭ꯔꯦꯇꯤꯖꯤꯗꯣ ꯈꯔ ꯇꯣꯡꯉꯥꯜꯂꯦꯕ
ꯆꯨꯝꯃꯦ ꯆꯨꯝꯃꯦ ꯆꯨꯝꯃꯦ
ꯄꯥꯁꯤꯡꯒꯨꯝꯕ ꯇꯧꯕ ꯀꯥꯟꯗ
ꯎꯝ
ꯃꯣꯏꯒꯤ ꯀꯔꯤ ꯍꯥꯏꯁꯤ ꯃꯣꯏꯗꯤ ꯕꯥꯏ ꯍꯠ ꯀꯨꯝꯅ ꯑꯗꯨꯝ ꯁꯥꯟꯅꯕꯗꯣ
ꯍꯣꯏ
ꯃꯣꯏꯒꯤ ꯃꯑꯣꯡꯗꯣ
ꯑꯃꯅ ꯑꯃꯅ ꯆꯦꯟꯕ ꯄꯣꯖꯤꯁꯟꯗ ꯂꯣꯏꯅ ꯈꯪꯕ ꯀꯥꯣ
ꯎꯝ ꯎꯝ ꯕꯣꯜꯗꯤ ꯕꯣꯜ ꯀꯩꯅꯣ ꯐꯥꯁ ꯇꯧꯕ ꯃꯇꯝꯗ ꯃꯥꯒꯤ ꯕꯪꯟ ꯝꯔꯨꯅꯠꯇ꯭ꯔꯗꯤ ꯃꯥꯉꯣꯟꯗ ꯂꯥꯛꯑꯔꯁꯨ ꯄꯥꯏꯗꯕꯤꯗ ꯑꯗꯨꯝ ꯇꯧꯕꯗꯣ
ꯎꯝ
ꯃꯣꯏꯗꯣ ꯈꯪꯗꯦ ꯃꯔꯛ ꯃꯔꯛꯇ ꯁꯣꯠ ꯄꯁꯦꯟ ꯇꯧꯌꯦ ꯑꯗꯨꯒ ꯑꯃꯨꯛꯀ ꯂꯣꯡ ꯄꯁ ꯄꯤꯕꯗꯣ ꯑꯗꯨꯁꯨ ꯐꯖꯩꯅꯦ
ꯑꯗꯨꯅꯦ ꯃꯣꯏꯁꯦ ꯈꯨꯗꯛ ꯈꯨꯗꯛꯇ ꯑꯗꯨꯝ ꯍꯣꯡꯉꯦꯅꯦ
ꯑꯥꯍꯥ ꯍꯣꯏ ꯌꯥꯗ꯭ꯔꯗꯤ ꯃꯣꯏꯅ ꯀꯔꯤ ꯍꯥꯏꯁꯤꯔꯥ ꯀꯥꯝ ꯑꯣꯏꯅ ꯁꯅꯥꯕꯨꯁꯨ ꯍꯩꯕ ꯌꯥꯝ ꯊꯨꯅ ꯇꯧꯒꯦꯁꯨ ꯍꯩꯕ ꯑꯗꯨꯅ ꯇꯞꯊꯥꯍꯟꯕꯁꯨ ꯇꯞꯊꯥꯕꯁꯨ ꯑꯗꯨꯝ ꯍꯩꯕ ꯌꯥꯕ
ꯃꯣꯏꯁꯦ ꯑꯗꯨꯅꯦ ꯃꯣꯏ ꯁꯨꯃꯥꯏꯅꯥ ꯇꯧꯒꯥꯗꯕꯅꯦ ꯕꯣꯁ ꯁꯥꯅꯕꯗꯤ ꯅꯠꯇ꯭ꯔꯥ ꯃꯤ ꯑꯇꯣꯞꯄ ꯀꯟꯇ꯭ꯔꯤꯒ ꯇꯧꯕ ꯃꯑꯣꯡꯗ ꯑꯗꯨꯝ ꯇꯧꯕꯗꯨꯗꯤ ꯌꯥꯗꯦꯕ
ꯑꯥ ꯑꯗꯨꯅꯅꯦ ꯍꯧꯖꯤꯛꯐꯥꯎ ꯀꯥꯔꯤꯕꯥꯗꯣ
ꯅꯍꯥꯟꯈꯩꯁꯨ ꯅꯍꯥꯟꯈꯩꯒꯤ ꯋꯥꯀꯞꯇꯁꯨ ꯑꯗꯨꯝ ꯃꯣꯏꯅ ꯉꯝꯂꯤꯕꯗꯣ ꯃꯣꯏꯒꯤ ꯏꯁꯇ꯭ꯔꯦꯇꯤꯖꯤ ꯈꯔ ꯇꯣꯉꯥꯟꯕꯒꯤꯅꯤ
ꯑꯗꯨꯅꯦ ꯑꯗꯨꯅꯦ ꯌꯦꯡꯕꯁꯨ ꯌꯥꯝ
ꯎꯝ ꯑꯩꯈꯣꯏꯅ ꯑꯅꯤꯡꯕꯗꯣ ꯑꯗꯨꯝ ꯃꯣꯏꯅ ꯊꯨꯡꯍꯜꯂꯦ ꯍꯥꯏꯇꯥꯔꯦ
ꯎꯝ ꯍꯣꯏ ꯍꯣꯏ ꯌꯥꯝ ꯅꯨꯡꯉꯥꯏ ꯌꯦꯡꯕꯗꯁꯨ ꯀꯣ ꯏꯟꯇꯔꯦꯁꯁꯨ ꯌꯥꯝ ꯌꯥꯎꯋꯦꯕꯤ ꯁꯨꯃꯥꯏꯅ ꯇꯧꯔꯛꯑꯗꯤ ꯅꯍꯥꯟꯁꯨ ꯃꯣꯏꯗꯤ ꯑꯁ ꯃꯣꯏꯁꯨ ꯄꯥꯖꯅꯗꯤ ꯇꯧꯔꯛꯑꯦ ꯒꯣꯜ ꯍꯟꯕꯗꯨ
ꯑꯩꯁ ꯑꯗꯨ ꯅꯨꯃꯤꯠꯇꯗꯤ ꯌꯦꯡꯕ ꯌꯥꯗ꯭ꯔꯦꯍꯦ
ꯐꯖꯅ ꯄꯥꯈꯠ ꯈ꯭ꯔꯕꯅꯤꯅꯦ
ꯎꯝ ꯄꯥꯈꯠ ꯂꯦꯍꯦ ꯋꯥꯈꯟꯁꯦ ꯑꯁ ꯌꯥꯝ ꯋꯥꯕꯅꯦ
ꯍꯥꯏꯕꯁꯨ ꯌꯥꯗꯦ ꯑꯃꯨꯛ ꯄꯣꯛꯈꯤꯗꯅ ꯋꯥꯊꯤ ꯑꯃꯨꯛ ꯆꯥꯒꯅꯤ ꯄꯣꯔꯇꯨꯒꯜꯒꯤ